ꯑꯥꯎ
ꯅꯨꯡꯉꯥꯏꯔꯤꯕꯣ ꯏꯇꯥꯎ
ꯅꯨꯡꯉꯥꯏꯔꯨꯏ ꯍꯥꯏ ꯆꯔ ꯏꯕꯦꯝꯃꯣ ꯅꯪꯁꯦ
ꯑꯩꯁꯨ ꯆꯥꯕ ꯀꯨꯏꯔꯦ
ꯑꯁ ꯅꯨꯡꯉꯥꯏꯔꯤꯕ꯭ꯔꯣ ꯍꯥꯏꯔꯤꯕ ꯑꯩꯁꯦ ꯆꯥꯕ ꯀꯏꯔꯏ ꯃꯤꯗꯤ ꯁꯣꯗ ꯀꯣꯏꯔꯛꯇ ꯇꯔꯦꯀꯣ
ꯍꯣꯏ ꯊꯕꯛ ꯆꯤꯟꯕꯅ ꯂꯣꯏꯔꯦ ꯊꯕꯛ ꯃꯌꯥꯝꯗꯨꯒ ꯂꯥꯛꯄ ꯁꯥꯡꯗꯦ
ꯆ
ꯍꯣꯏ ꯑꯗꯨꯒꯤ ꯊꯕꯛꯁꯨ ꯑꯗꯨ ꯈꯪꯅꯤꯗ ꯍꯧꯖꯤꯛꯇꯤ ꯏꯅꯥꯎ ꯅꯨꯄꯥꯒ ꯂꯥꯛꯏꯕꯅꯤꯅ
ꯂꯣꯏꯔꯁꯨ ꯅꯣꯡꯃꯗꯤ ꯀꯣꯏꯔꯛꯑꯣꯅ ꯆꯥꯛ ꯐꯖꯅ ꯆꯥꯃꯤꯟꯅꯁꯤꯅ ꯑꯃꯧꯔꯛꯇꯦ ꯑꯃꯔꯛꯇꯦ
ꯑꯣꯏ ꯂꯥꯛꯑꯅꯤ ꯃꯇꯝ ꯁꯥꯡꯉꯀꯥꯟꯗꯀꯣ
ꯎꯝ
ꯀꯥꯎꯒꯅꯨꯍ ꯃꯤ
ꯌꯥꯝ ꯐ꯭ꯔꯦꯁ ꯑꯣꯏꯅ ꯑꯣꯏꯔꯦ ꯍꯥꯏ
ꯃꯗꯤ ꯍꯧꯖꯤꯛ ꯀꯟ ꯀꯔꯤ ꯀꯔꯤ ꯇꯥꯔꯤꯅꯣ
ꯑꯗꯨꯝ ꯇꯨꯝꯕ ꯆꯥꯕ ꯊꯤꯕ ꯍꯥꯏꯕ ꯑꯗꯨꯝ ꯇꯧꯔ ꯂꯑꯦ ꯁꯟꯗꯦꯗ ꯀ꯭ꯂꯥꯁ ꯆꯠꯀꯅꯤ
ꯊ ꯐ ꯍꯥꯏꯥꯏꯕꯗꯤ ꯑꯁ
ꯇꯜꯂꯦꯍꯦ ꯆꯟꯗꯦ ꯐꯥꯎ ꯀ꯭ꯂ꯭ꯂꯥꯁ ꯆꯅꯤꯡ꯭ꯔꯦ
ꯁꯟꯗꯦ ꯑꯣ ꯅꯣꯡꯃꯥꯏꯖꯤꯡꯅꯁꯨ ꯅꯣꯏ ꯀ꯭ꯂꯥꯁ ꯂꯥꯛꯔꯕ꯭ꯔꯅꯦ
ꯍꯣꯏ ꯅꯣꯡꯃꯥꯏꯖꯤꯡꯗꯅꯦ ꯏꯕꯥꯅꯤꯅ ꯀ꯭ꯂꯥꯁ ꯆꯠꯄꯗꯣ ꯅꯣꯡꯃꯥꯏꯖꯤꯡꯗꯈꯛ ꯁꯦꯂꯦꯛ
ꯍꯥꯎꯕ ꯀꯨꯏꯔꯕꯣ ꯎꯝ ꯑꯗꯨꯅ ꯐꯥꯏꯌꯦꯗ
ꯆꯍꯨꯝ ꯑ ꯆꯍꯨꯝ ꯍꯥꯏꯒꯦ ꯇꯧꯋꯦ ꯊꯥ ꯑꯅꯤꯗꯤ ꯍꯦꯟꯈ꯭ꯔꯦ
ꯑꯣꯥ ꯑꯣ ꯑꯗꯨꯗꯤ ꯊꯥ ꯀꯌꯥ ꯆ ꯀꯌꯥ ꯑꯗꯨꯇ ꯅꯥꯥꯏꯦꯗꯅ
ꯎꯝ ꯂꯣꯏꯒꯦ ꯇꯧꯔꯦ ꯑꯗꯨ
ꯇꯪꯈꯥꯏ ꯐꯥꯎ ꯂꯣꯏꯗ꯭ꯔꯤꯌꯦ ꯅꯣꯏꯁꯦ ꯑꯗꯨꯗꯤ
ꯑꯥ
ꯍꯍꯥꯎꯕ ꯀꯨꯏꯗꯣꯏꯅꯦ ꯑꯗꯨꯗꯤ ꯇꯪꯈꯥꯏꯁꯨ ꯂꯣꯏꯗ꯭ꯔꯤꯗꯅ
ꯑꯗꯨ ꯑꯣꯏꯔꯁꯨ ꯀ꯭ꯂꯥꯁꯇꯤ ꯑꯅꯤꯔꯛꯄ꯭ꯔꯥ ꯑꯍꯨꯝꯔꯛꯄ꯭ꯔꯥ ꯀꯌꯥ ꯁꯣꯛꯨꯔꯦ ꯈꯣꯠꯆꯕꯗꯣ
ꯊꯥ ꯑꯃꯗ ꯁꯟꯗꯦ ꯈꯨꯗꯤꯡ ꯑꯗꯨꯝ ꯆꯠꯄ꯭ꯔꯣ
ꯎꯝ ꯍꯣꯏ ꯑꯗꯨꯝ ꯇꯧꯕꯅꯦ ꯎꯝ ꯑꯗꯣ ꯑꯩꯈꯣꯏ ꯁꯟꯗꯦ ꯑꯍꯨꯝ ꯁꯨꯔꯦ ꯀ꯭ꯂꯥꯁ ꯆꯠꯇꯕ
ꯄꯨꯡ ꯀꯌꯥꯗꯒꯤ ꯀꯌꯥ ꯐꯥꯎ
ꯄꯨꯡ ꯇꯔꯥꯗꯒꯤ ꯑꯃ ꯃꯈꯥꯏ ꯑꯁꯦꯡꯕꯗꯤ ꯑꯃ ꯐꯥꯎꯅꯦꯕ ꯑꯗꯣ ꯑꯃ ꯃꯈꯥꯏ ꯆꯠꯈ꯭ꯔꯦ ꯑꯃꯨꯛ
ꯅꯣꯏꯗꯒꯤ ꯥꯛꯄ꯭ꯔꯣ ꯑꯗꯨꯗꯤꯗꯒꯤ ꯅꯣꯏ ꯍꯧꯖꯤꯛ
ꯑ ꯋꯥꯡ ꯈꯩꯗꯅꯤꯦ ꯅꯪ ꯇꯦ ꯑ ꯇꯣꯕ꯭ꯔꯥꯜꯄꯥ ꯆꯥꯃꯅꯦ
ꯑꯁ ꯑꯗꯨꯗꯤ ꯋꯥꯔꯝꯒꯅꯤꯗꯅ
ꯑꯗꯨꯅꯦ ꯅꯨꯡꯇꯤꯒꯤ ꯆꯠꯗꯦ ꯑꯩꯈꯣꯏ ꯎꯁꯥ ꯂꯩꯇꯦꯅ ꯂꯣꯏ ꯃꯥꯡꯉꯦ ꯀꯝ ꯂꯩꯗꯕ ꯑꯩꯈꯣꯏꯗꯤꯀꯣ ꯅꯨꯡꯇꯤ ꯈꯟꯗ꯭ꯔꯦ ꯍꯟꯗ꯭ꯔꯦ ꯌꯦꯡꯉꯣ
ꯑꯗꯨ ꯂꯣꯏꯔꯗꯤ ꯏꯟꯀꯥꯝ ꯂꯩꯔꯤꯗꯅ ꯂꯅꯥꯒꯅꯤꯗꯅ
ꯍꯣꯏ ꯑꯗꯨ ꯂꯣꯏꯔꯗꯤ ꯗꯤꯁ ꯃꯟꯗꯦ ꯎꯝ ꯅꯦꯛꯁ ꯌꯌꯥꯔꯗꯤ ꯑꯣꯖꯥ ꯇꯧꯕ ꯆꯠꯄꯅꯣ
ꯅꯣꯏ ꯑꯩꯈꯣꯏꯅ ꯁꯁꯀꯣꯟꯝꯅ ꯌꯥꯝ ꯂꯥꯏꯔꯦ ꯑꯗꯨꯗꯤ ꯑꯗꯨꯗ ꯇꯥꯕ ꯌꯥꯅ
ꯈꯨꯟꯒꯤ ꯆꯧꯁꯤꯜꯂꯔꯤꯗꯤ ꯑꯩꯈꯣꯏꯒꯤ ꯀꯥꯟꯅꯗꯦ
ꯑꯗꯨ ꯃꯄꯥꯟ ꯊꯣꯛꯄꯒ ꯆꯞ ꯃꯥꯟꯅꯩꯅꯦ ꯑꯩꯈꯣꯏ ꯌꯨꯝꯗꯗꯤ ꯆꯥꯕ ꯈꯣꯠꯄ ꯑꯗꯨꯗ ꯑꯩꯈꯣꯏ
ꯑꯁ ꯑꯗꯨꯒꯤ ꯃꯔꯝꯗꯤ ꯀꯔꯤꯁꯨ ꯋꯥꯔꯤ ꯇꯧꯒꯅꯣ ꯑꯥ ꯃꯄꯥꯟꯂꯣꯝꯗ ꯐꯨꯗ ꯑꯦꯟ ꯑꯦꯀꯣꯃꯤꯣꯗꯦꯁꯟ ꯐ꯭ꯔꯤ ꯄꯤꯕꯅꯦ
ꯑꯥ ꯑꯥ ꯑꯗꯨꯗ ꯆꯠꯀꯦ ꯇꯧꯔ ꯍꯥꯏꯗꯤ ꯑꯗꯨꯅ ꯐꯗ
ꯁꯦꯂꯔꯤꯅ ꯀꯨꯟ ꯑꯕꯥꯞ ꯀꯨꯟ ꯑꯕꯥꯞ ꯍꯥꯏꯌꯦ ꯑꯗꯣ ꯑꯗꯨ ꯍꯥꯏꯌꯦ ꯑꯗ ꯑꯣꯏꯔꯗꯤ ꯃꯔꯨꯞꯒꯨꯝꯕ ꯁꯅꯔꯗꯤ ꯆꯥꯕ ꯇꯨꯝꯕ ꯃꯣꯏꯅ ꯐ꯭ꯔꯤ ꯑꯗꯨꯝ ꯄ꯭ꯔꯣꯕꯥꯏꯗ ꯇꯧꯔꯗꯤ ꯄꯩꯁꯥ ꯁꯦꯚꯤꯡꯁꯦ ꯈꯔ ꯊꯣꯛꯀꯅꯤ ꯅ ꯃ ꯔꯣ ꯄꯁꯅ ꯍꯥꯏꯗꯅ ꯍꯥꯏ
ꯇꯥꯔꯣ ꯃꯤ ꯄꯩꯁꯥ ꯄꯥꯏꯕꯤ ꯇꯥꯑꯣꯣ ꯁꯨꯒꯔ ꯃꯃꯤ ꯁꯨꯒ ꯁꯨꯒꯔ ꯃꯃꯤ ꯇꯥꯔꯔꯣꯏ ꯅꯣꯏꯁꯨ
ꯁꯨꯒꯔ ꯃꯃꯤꯒꯤ ꯤ ꯈꯔ ꯋꯥꯠꯀꯗꯕ ꯃꯥꯜꯂꯦꯅꯦ ꯄꯩꯁꯥ ꯇꯣꯡꯅꯕ ꯇꯧꯋꯣ ꯀꯔꯤꯅꯣ ꯑꯩꯈꯣꯏꯁꯨ ꯀꯣꯏꯕ ꯆꯠꯁꯦ ꯃꯅꯥꯂꯤꯔꯥ ꯊꯥꯏꯂꯦꯟꯅ ꯈꯪꯗꯦ
ꯆ ꯁꯦ ꯀꯣꯕ ꯃꯐꯝꯝꯃꯗꯥꯁ ꯁꯤꯗꯗꯤ ꯀꯣꯏꯕ ꯃꯐꯝꯁꯨ ꯂꯩꯇꯦꯗ ꯑꯣ ꯑꯗꯨꯒꯨꯝꯕꯗꯤ ꯑꯩꯗꯤ ꯃꯅꯂꯤ ꯆꯠꯅꯤꯡꯉꯦ
ꯑꯩꯁꯨ ꯃꯅꯥꯂꯤ ꯆꯠꯅꯤꯡꯉꯦ ꯑꯗꯨ ꯃꯅꯥꯂꯤ ꯆꯠꯅꯤꯡꯉꯦ ꯑꯩꯈꯣꯏ ꯕꯖꯦꯠ ꯈꯔ ꯋꯥꯠꯂꯗꯤ ꯇꯥꯋꯥꯡꯗꯣ ꯎꯟ ꯇꯥꯕ ꯃꯐꯝꯗ ꯑꯗꯨꯗꯁꯨ ꯆꯠꯄ ꯌꯥꯏꯕ ꯑꯩꯈꯣꯏ ꯀ ꯕꯖꯦ ꯕꯁꯦ ꯃꯇꯨꯡ ꯏꯟꯅ ꯆꯠꯂ ꯂꯣꯏꯔꯦ ꯂꯥꯛ ꯑꯃ ꯂꯩꯔꯗꯤ ꯊꯦꯂꯦꯟꯒꯨꯝꯕꯗꯤ ꯆꯠꯄꯤ ꯌꯥꯔꯦ ꯍꯥꯏꯌꯦꯦ
ꯑꯣ ꯆꯠꯄ ꯌꯥꯔꯅꯤ ꯍꯥꯏꯗꯤ ꯑꯩꯈꯣꯏꯒꯤ ꯄꯩꯁꯥ ꯑꯗꯨꯝ ꯃꯣꯏꯗꯒꯤꯗꯤ ꯍꯦꯟꯅ ꯇꯥꯏꯌꯦꯗꯅ ꯑꯗꯨꯒꯤ
ꯑꯗꯨꯅꯦ ꯚꯦꯂꯨꯗꯣ ꯋꯥꯡꯕꯀꯣ ꯑꯗꯨꯣꯏꯒꯤ ꯆꯠꯄ ꯌꯥꯔꯦ ꯦꯜꯀꯝ ꯇꯨ ꯊꯥꯂꯑꯒꯅ ꯑꯩꯁꯨ ꯆꯠꯅꯤꯡꯈ꯭ꯔꯦ ꯕꯤꯆꯇ ꯑꯂꯥꯏ ꯑꯗꯨꯅꯦ
ꯑꯩꯈꯣꯏ ꯁꯦꯠꯂꯒ ꯃꯣꯏꯒꯤ ꯐꯤꯔꯣꯜꯗꯨ ꯁꯦꯠꯂꯒ ꯆꯠꯂꯁꯦ
ꯁꯉꯒꯅꯤ ꯕꯤꯒꯅꯦꯁꯤꯌꯥ ꯂꯒ ꯀꯣ
ꯑꯁ
ꯕꯤꯤꯛꯅꯤ ꯆꯠꯂꯒ ꯍꯦꯛ ꯌꯨꯝ ꯌꯥꯎꯔꯒ ꯒꯦꯂꯔꯤꯗ ꯄ꯭ꯔꯥꯏꯚꯦꯁꯤꯀꯥꯎ ꯍꯥꯡꯂꯒ ꯑꯗꯨ ꯕꯤꯀꯤꯅꯤ ꯇꯣꯁꯤꯡꯗ ꯇꯧꯔ ꯇꯧꯧꯕ ꯌꯥꯏꯒ ꯀꯥꯂꯦꯟ ꯆꯠꯇ꯭ꯔꯗꯤ ꯈꯣꯠꯕꯤꯀꯤꯅꯤ ꯍꯥꯠꯅꯤꯡꯉꯥꯏ ꯑꯃꯇꯧ ꯂꯩꯇ꯭ꯔꯦ
ꯎꯝ ꯍꯧꯖꯤꯛꯅ ꯇꯥꯎꯔꯣ
ꯑꯗꯨꯅꯦ
ꯁꯦꯞ ꯇꯥꯕ ꯍꯥꯎꯔꯣ ꯍꯩꯖꯤꯡꯒ
ꯍꯧꯖꯤꯛꯀꯤꯗꯤ ꯁꯦꯞ ꯇꯧꯕ ꯍꯧꯖꯤꯛꯀꯤꯗꯤ ꯁꯦꯕ ꯇꯧꯅꯤꯅ ꯎꯄꯥꯏ ꯂꯩꯇꯦꯅꯦ ꯍꯥꯏꯗꯤ ꯗꯨꯝ ꯆꯥꯕ ꯔꯦꯟꯗ ꯂꯩꯕꯅꯤꯅꯀꯣ ꯄꯩꯁꯥꯗꯤ ꯐꯖꯅ ꯆꯠꯂꯤꯕ ꯆꯥꯕ ꯊꯛꯄ ꯇꯨꯝꯃꯁꯨ ꯄꯩꯁꯥ ꯗꯨꯝ ꯇꯧꯋꯦ ꯑꯗꯨ ꯁꯤꯒꯤ ꯑꯈꯣꯏ ꯁꯤ ꯊꯕꯛ ꯇꯧꯕꯁꯦ ꯁꯤꯒꯤ ꯍꯟꯗꯛ ꯅꯪ ꯑꯩ ꯇꯧꯕ ꯊꯕꯛꯁꯦ ꯑꯗꯨꯅ ꯑꯈꯣꯏꯕꯨ ꯃꯇꯦꯡ ꯌꯥꯝ ꯆꯥꯎꯅ ꯄꯥꯡꯕꯅꯦꯕ ꯑꯗꯨꯒꯤ ꯑꯁ
ꯎꯝ ꯏꯊꯟ ꯃꯊꯟꯗ ꯑꯗꯨ ꯅꯊꯟꯗ ꯑꯗꯨꯝ ꯂꯕꯤꯒꯦ ꯈꯔꯗꯤ ꯐꯔꯝ ꯒꯅꯤ ꯍꯥꯏꯕꯗꯤ ꯃꯤꯒ ꯂꯩꯃꯤꯟꯅꯔꯒ ꯏꯊꯟꯇ ꯂꯥꯏꯕꯗꯨꯒ ꯃꯅꯗꯦꯕ꯫
ꯍꯣꯏ ꯏꯊꯥꯟꯇ ꯂꯩꯕꯅꯤꯅ ꯈꯔꯗꯤ ꯁꯦꯐ ꯑꯣꯏ꯫ ꯀ ꯍꯥꯏꯕꯗꯤ ꯆꯥꯅꯤꯡꯕꯗ ꯆꯥꯕ ꯆꯥꯅꯤꯡꯗꯕ ꯆꯥꯕ ꯑꯗꯨꯒꯣ ꯍꯥꯏꯕꯗꯤ
ꯗꯨꯝ ꯇꯥꯎꯋꯦ ꯗꯨꯅ
ꯎꯝ ꯗꯨꯅꯦ ꯑꯗꯨꯒ ꯁꯤꯕ꯭ꯂꯤꯡꯁ ꯈꯣꯏꯒ ꯂꯩꯕꯁꯨ ꯈꯔ ꯐꯩꯌꯦ ꯑꯗꯨ ꯁꯤꯕ꯭ꯂꯤꯡꯁ ꯅꯠꯇꯕ ꯂꯩꯕꯗꯤ ꯍꯥꯏꯕꯗꯤ ꯑꯩꯒꯤ ꯈꯛꯇ ꯈꯟꯕ ꯌꯥꯗꯕ ꯃꯤ ꯑꯇꯣꯞꯄꯒꯤꯁꯨ ꯈꯜꯂꯒ ꯇꯧꯕꯗꯣ ꯗꯨ ꯏꯊꯟ ꯏꯊꯟꯇ ꯂꯩꯕꯅꯦ꯫ ꯎꯝ ꯊꯟ ꯊꯟꯇ ꯂꯩꯕꯅꯤꯅ ꯀꯔꯤꯅꯣ ꯄꯩꯁꯥ ꯅꯨꯡꯁꯥ ꯆꯥꯕ ꯇꯨꯝꯕ ꯑꯗꯨꯝꯕꯗꯤ ꯈꯔ ꯁꯦꯐ ꯑꯣꯏꯗꯅ꯫ ꯑꯗꯨꯒꯤ ꯑꯩꯁꯨ ꯍꯣꯔꯦꯟ ꯑ
ꯑꯗꯨꯗꯤ ꯄꯩꯁꯥ ꯀꯌꯥꯅꯣ ꯊꯥꯗ?
ꯂꯤꯁꯤꯡ ꯑꯅꯤꯅ ꯆꯥꯃꯉꯥ
ꯑꯣ ꯌꯥꯏꯗ ꯏꯁꯤꯡꯗꯤ ꯃꯣꯏꯅ ꯄꯤꯕ ꯅꯠꯇ꯭ꯔꯣ?
ꯏꯁꯤꯡ ꯏꯁꯤꯡꯗꯤ ꯑꯗꯨꯝ ꯁꯄ꯭ꯂꯥꯏꯒꯤ ꯏꯁꯤꯡꯗꯣ ꯂꯥꯛꯑꯦ꯫ ꯑꯗꯨꯒꯤ ꯑꯗꯨꯒ ꯏꯂꯦꯛꯇ꯭ꯔꯤꯛ ꯕꯤꯜꯗꯤ ꯄꯤꯌꯦ꯫
ꯇ꯭ꯔꯤꯚꯦꯜꯗꯤ ꯀꯌꯥꯃꯨꯛ ꯆꯠ ꯆꯠꯂꯝꯕꯅꯣ ꯃꯥꯥꯒꯤꯗꯤ ꯎꯝ
ꯑꯩ ꯅꯍꯥꯟꯗꯣ ꯐꯥꯔꯁ ꯇꯥꯏꯝ ꯂꯥꯛꯄꯗꯣ ꯑꯩꯒꯤ ꯁꯤꯂꯤꯟꯗꯔ ꯑꯗꯨ ꯌꯥꯗꯕꯒꯤ ꯑ ꯋꯥꯟ ꯃꯟꯒꯨꯝꯕ ꯂꯤꯇ꯭ꯔꯤꯒꯤ ꯔꯥꯁ ꯀꯣꯀꯔꯅꯦ ꯆꯥ ꯊꯣꯝꯕꯒꯤꯗꯨꯝ ꯅꯨꯡꯇꯤꯒꯤ ꯇꯧꯋꯦꯕ ꯑꯗꯣ ꯆꯥꯃꯉꯥꯒ ꯂꯨꯄꯥ ꯃꯔꯤ ꯈꯥꯛꯇꯅꯦꯕ ꯇꯥꯕꯗꯣ꯫ ꯑꯣ ꯆꯥꯛ ꯑꯃ ꯍꯥꯏꯕ
ꯆꯥꯝꯃ
ꯎꯝ ꯆꯥ ꯑꯃꯒ ꯂꯨꯄꯥ ꯃꯔꯤ ꯇꯥꯏꯌꯦꯕ ꯑꯗꯨ ꯑꯗꯨ ꯑꯗꯨꯝ ꯌꯥꯏꯕ꯫
ꯎꯝ
ꯗꯨꯒꯤ ꯍꯣꯏ ꯄꯩꯁꯥꯕꯨꯗꯤ ꯌꯥꯝ ꯆꯠꯇꯦꯗ꯫
ꯎꯝ ꯅꯣꯏꯒꯂꯃꯤ ꯑ ꯑꯗꯨꯗ ꯑꯈꯣꯏꯒꯤ ꯏꯃꯥꯟꯅꯕꯤ ꯑꯃꯁꯨ ꯂꯩꯑꯦꯗꯅ ꯃꯁꯝ ꯁꯥꯡꯕꯤꯗꯣ ꯅꯣꯏꯒ ꯅꯛ ꯅꯣꯏꯒ ꯅꯛꯅꯕ꯭ꯔꯣ ꯅꯣꯏꯒ?
ꯀꯅꯥꯔꯀꯣ ꯅꯪꯒꯤ ꯃꯔꯨꯞ ꯃꯤꯁꯝ ꯁꯥꯡꯕꯤ?
ꯃꯌꯥꯝꯃꯗꯣ
ꯀꯅꯥꯔꯥ ꯃꯁꯝ ꯁꯥꯡꯕꯤ?
ꯁꯝ ꯁꯝ ꯑꯃ ꯂꯩꯌꯦ ꯗꯅ ꯈꯣꯏꯒꯤ ꯏꯃꯥꯟꯅꯕꯤ ꯑꯃ ꯅꯣꯏꯒꯤ ꯕꯤꯜꯗꯤꯡꯗ꯫
ꯀꯅꯥꯔꯀꯣ
ꯑ ꯈꯪꯅꯕ꯭ꯔꯣ ꯈꯣꯏ ꯀꯣꯂꯦꯖꯁꯨ?
ꯑꯣ ꯑꯣ ꯑꯣ ꯈꯪꯉꯦ ꯈꯪꯉꯦ ꯑꯩ ꯈꯪꯈ꯭ꯔꯦ꯫ ꯑ ꯃꯥꯗꯤ ꯍꯣꯏ ꯅꯛꯑꯦ ꯌꯨꯝ ꯑꯃꯗꯅꯦ ꯃꯥꯅ ꯕꯤꯜꯗꯤꯡ ꯑꯩꯅ ꯕꯤꯜꯗꯤꯡ ꯑꯃ ꯃꯥꯅ ꯔꯨꯝꯒꯤ ꯕꯤꯜꯗꯤꯡꯗ ꯂꯩꯕ ꯑꯩꯅ ꯀꯤꯠꯆꯟꯒꯤ ꯕꯤꯜꯗꯤꯡꯗ ꯂꯩꯕ ꯎꯝ
ꯅꯣꯏꯒꯤ ꯔꯨꯝꯁꯦ ꯆꯥꯎꯕ꯭ꯔꯥ ꯀꯌꯥꯃꯨꯛ ꯆꯥꯎꯋꯦ
ꯈꯪꯗꯦꯗ ꯃꯤ ꯑꯅꯤꯗꯤ ꯂꯩꯕ ꯌꯥꯏꯌꯦ
ꯑꯥ ꯑꯗꯨꯝ ꯅꯨꯡꯉꯥꯏ ꯑꯗꯨꯗꯤ ꯌꯥꯏꯌꯦꯗ
ꯍꯣꯏ ꯌꯥꯏꯗꯨ ꯁꯥꯕꯗꯨ ꯁꯥꯕ ꯎꯝ ꯍꯥꯏꯕꯗꯤ ꯃꯥ ꯋꯥꯜꯗꯤ ꯆꯦꯛꯅꯤ ꯑꯗꯨꯕꯨ ꯖꯤꯡ ꯃꯊꯛꯀꯤꯗꯣ ꯇꯤꯟꯅ ꯈꯣꯞꯄꯦ ꯑꯗꯨꯒ ꯑꯗꯨ ꯑꯣꯏꯔꯁꯨ ꯁꯣꯏ ꯁꯤꯂꯤꯡꯗꯤ ꯍꯥꯞꯄꯦ ꯁꯤꯂꯤꯡ ꯍꯥꯞꯄꯦ ꯑꯗꯨꯒ ꯑꯩꯒꯤ ꯋꯤꯟꯗꯣ ꯃꯅꯥꯛꯇꯀꯣ ꯃꯣꯏ ꯀꯤꯠꯆꯦꯟꯒꯤ ꯇꯤꯟꯗꯣ ꯍꯦꯛ ꯂꯩꯕ ꯑꯗꯨꯒꯤ ꯍꯤꯠ ꯇꯨꯅ ꯂꯥꯛꯄ ꯑꯗꯨꯒꯤ ꯁꯥꯕ ꯑꯗꯨꯒꯤꯅꯤ ꯁꯤ ꯇꯔꯥ ꯐꯥꯕꯤ ꯑꯩꯈꯣꯏꯗ ꯑꯗꯨꯝ ꯂꯥꯛꯄꯁꯦ ꯑꯩ
ꯎꯝ
ꯃꯣꯏꯗꯗꯤ ꯅꯨꯡꯊꯤꯜꯗꯗꯤ ꯌꯥꯝ ꯏꯪꯉꯤꯅ ꯅꯨꯡꯗꯥꯡꯗꯅ ꯁꯥꯕ ꯑꯩꯈꯣꯏꯗꯅ ꯅꯨꯡꯗꯥꯡꯅ ꯈꯔ ꯇꯨꯝꯕ ꯅꯨꯡꯉꯥꯏꯕ
ꯁꯥꯏ ꯍꯥꯏꯔꯁꯨ ꯑꯗꯨꯝ ꯈꯥꯡꯕ ꯌꯥꯔꯗꯤꯀꯣ
ꯍꯣꯏ ꯈꯥꯡꯕ ꯌꯥꯏ ꯁꯥ ꯈꯨꯠꯁꯥꯗꯣ ꯏꯁꯇꯤꯝ ꯇꯧꯕꯒꯤ ꯇꯥꯏꯞꯇ ꯇꯧꯕ ꯈꯥꯡꯕ ꯋꯥꯕ
ꯎꯝ
ꯑꯗꯨꯒꯤꯅꯤ ꯏꯁꯇꯤꯝ ꯇꯧꯕꯒꯤ ꯇꯥꯏꯞꯁ ꯂꯩꯕꯗꯣ ꯉꯝꯗꯦꯕ ꯑꯗꯨꯒꯤ ꯁꯤꯗ ꯑꯗꯨꯝ ꯀꯣꯏꯔꯄꯅꯤ ꯍꯏ ꯈꯡꯗ꯭ꯔꯦ ꯀꯣꯏꯁꯦ
ꯁꯨꯃꯥꯏꯅ ꯂꯥꯏꯕꯗꯤ ꯐꯩꯌꯦ
ꯍꯣꯏ ꯑꯗꯨꯅꯦ
ꯅꯣꯏꯗꯤ ꯀ꯭ꯔꯤ ꯏꯟꯖꯥꯡ ꯀ꯭ꯔꯤ ꯀꯔꯤ ꯏꯟꯖꯥꯡ ꯆꯥꯕ꯭ꯔꯣ ꯍꯧꯖꯤꯛ ꯀꯟꯖꯦ
ꯍꯟꯗꯛꯁꯦ ꯎꯁꯣꯏꯒꯤ ꯃꯇꯝꯅꯤꯅ ꯎꯁꯣꯏ ꯑꯗꯨꯝ ꯆꯥꯏ ꯑꯗꯨꯒ ꯚꯦꯂꯣꯏ ꯁꯥꯡꯕꯗꯣ ꯍꯋꯥꯏ ꯁꯥꯡꯕꯗ ꯑꯗꯣ ꯑꯗꯨ
ꯅꯣꯏꯗ ꯅꯣꯏꯗꯗꯤ ꯏꯟꯖꯥꯡ ꯏꯟꯖꯥꯡꯒꯨꯝꯕ ꯇꯥꯡꯕ꯭ꯔꯥ ꯅꯣꯏꯗ
ꯑꯍꯣꯏ ꯁꯤꯗꯗꯤ ꯇꯥꯡꯉꯦ ꯃꯄꯨꯟꯗ ꯊꯥꯔꯇꯤ ꯊꯥꯔꯇꯤꯅꯦ
ꯑꯥ ꯌꯥꯝ ꯇꯥꯡ ꯃꯥꯥꯟꯜꯂꯦ ꯁꯤꯗꯗꯤ ꯇꯔꯥꯒꯨꯝꯕꯁꯨ ꯂꯩꯕꯅꯦ ꯈꯔ ꯊꯦꯡꯉꯗꯤ
ꯕꯖꯥꯔꯒꯨꯝꯕ ꯆꯠꯂꯗꯤ ꯕꯖꯥꯔꯗꯒꯤ ꯏꯟꯁꯡ ꯑꯗꯨꯝ ꯂꯩꯔꯒ ꯆꯥꯔꯔꯕꯅꯤ ꯁꯤꯗ ꯇꯥꯡꯕꯒꯦ ꯄꯩꯁꯥ ꯌꯥꯝ ꯆꯜꯂꯦ ꯁꯤ ꯇ ꯏꯟꯁꯥꯡ ꯅꯥꯄꯤ ꯂꯧꯔꯒ ꯆꯥꯕꯗꯣ ꯃꯣꯔꯅꯤꯡ ꯏꯚꯤꯅꯤꯡꯒꯨꯝꯕ ꯂꯧꯔꯗꯤ ꯗꯤ ꯂꯨꯄꯥ ꯆꯥꯝꯉꯥꯗꯤ ꯑꯗꯨꯝ ꯑꯦꯛꯁꯄ꯭ꯂꯦꯟ ꯇꯧꯋꯦꯕ ꯑꯗꯨ
ꯎꯝ ꯅꯣꯏꯁꯤꯗ ꯂꯥꯛꯄ ꯀꯥꯟꯗ ꯄꯨꯝ ꯄꯨꯝꯗꯕ ꯄꯨꯝ ꯑ ꯄꯨꯝꯕ ꯌꯥꯗꯕꯁꯤꯡꯗꯣ ꯑ ꯑꯗꯨꯗꯣ
ꯈꯔ ꯀꯨꯏꯅ ꯀꯨꯏꯅ ꯄ꯭ꯔꯤꯖꯥꯕ ꯇꯧꯒꯗꯕꯗꯣ ꯑꯗꯨꯝ ꯁꯟꯗꯦꯗ ꯆꯠꯂꯗꯤ ꯀ꯭ꯂꯥꯁ ꯆꯠꯂꯗꯤ ꯁꯟꯗꯦꯗ ꯑꯗꯒꯤ ꯏꯟꯁꯥꯡ ꯂꯧꯔꯅꯤ ꯑꯗꯣ ꯍꯞꯇꯥ ꯑꯃꯨꯛ ꯑꯃꯨꯛ ꯆꯥꯒꯅꯤ ꯑꯗꯨꯝ ꯇꯧꯕꯅꯦ ꯑꯩꯈꯣꯏꯗꯣ ꯑꯗꯨꯒ ꯁꯤ ꯇꯔꯥ ꯐꯥꯕꯤ ꯃꯕꯥꯅꯤꯗꯤ ꯑꯗꯨꯝ ꯂꯩꯔꯒ ꯆꯥꯕ ꯃꯥꯜꯂꯦ
ꯑꯗꯨ ꯑꯗꯨ ꯑꯣꯏꯁꯨ ꯌꯥꯝ ꯇꯥꯡꯕꯅꯤꯅ ꯑꯁ ꯇꯥꯜꯂꯤ ꯑꯁꯤꯗꯗꯤ ꯇꯔꯥ ꯇꯔꯥ ꯀꯨꯟ ꯁꯨꯃꯥꯏꯅ ꯂꯥꯏꯑꯦꯕ ꯑꯗꯨꯒꯤ ꯅꯣꯏꯒꯤꯒꯤ ꯑꯁ ꯀꯨꯟꯊ꯭ꯔꯥ ꯑꯣꯏꯔꯗꯤ ꯌꯥꯝ ꯇꯥꯡꯉꯦ ꯑꯗꯨꯗꯤ ꯍꯧꯖꯤꯛ ꯍꯧꯖꯤꯛꯁꯨ ꯑꯗꯨꯒꯤ ꯍꯋꯥꯏ ꯍꯋꯥꯏ ꯁꯥꯡꯕꯗꯣ ꯑꯗꯨꯒꯤ ꯃꯇꯝꯅꯤ ꯗꯅ ꯑꯗꯨꯒ ꯍꯧꯖꯤꯛ ꯍꯧꯖꯤꯛꯐꯥꯎ ꯌꯥꯝ ꯇꯥꯡꯂꯒ ꯂꯩꯔꯝꯃꯦ
ꯍꯜꯗꯤ ꯑꯣꯏꯔꯁꯨ ꯍꯋꯥꯏ ꯑꯁꯥꯡꯕꯗ ꯑꯩꯈꯣꯏ ꯂꯣꯀꯦꯜꯒꯤ ꯑꯣꯏꯔꯗꯤ ꯐꯩꯌꯦ
ꯂꯨꯀꯦꯜꯒꯤ ꯑꯣꯏꯔꯝꯃꯔꯣ
ꯂꯣꯀꯦꯜꯒꯤ ꯅꯠꯇꯦ ꯁꯥꯡ ꯁꯥꯡꯕꯗꯣ
ꯑꯥ ꯂꯣꯀꯦꯜꯒꯤ ꯅꯠꯇꯦ ꯑꯗꯨꯗꯤ
ꯑꯩꯈꯣꯏꯒꯤ ꯂꯣꯀꯦꯜꯒꯤ ꯑꯩꯈꯣꯏ ꯂꯣꯀꯦꯜꯒꯤ ꯌꯣꯜꯂꯒ ꯊꯥꯔꯇꯤꯒꯤ ꯂꯧꯗꯦ ꯑꯗꯨꯝ ꯍꯣꯏ ꯃꯥꯡꯗꯦ ꯍꯥꯏꯕ ꯃꯥꯡꯗꯦ ꯑꯗꯨꯝ ꯌꯥꯏꯕ ꯑꯩꯈꯣꯏ ꯂꯣꯀꯦꯜꯒꯤ ꯑꯣꯏꯕ ꯅꯤꯅ ꯀꯣ ꯁꯤ ꯑꯥ ꯗꯦꯁꯀꯤ ꯃꯌꯥꯡꯈꯣꯏꯒꯤꯗꯨꯅꯦ ꯇꯥꯟꯕꯗꯣ
ꯅꯪꯗꯤ ꯃꯃꯥ ꯅꯪꯒꯤ ꯃꯃꯥꯁꯤꯗ ꯀꯨꯏꯅ ꯑ ꯑꯗꯨꯝ ꯂꯥꯛ ꯑ ꯁꯤꯗ ꯑꯗꯨꯝ ꯂꯥꯛꯑꯦꯗꯅ
ꯍꯣꯏ ꯃꯔꯛ ꯃꯔꯛꯇ ꯂꯥꯛꯑꯦ ꯑꯗꯨꯒ ꯑꯩꯅ
ꯑꯗꯨꯝ ꯃꯥꯗꯤ ꯇꯣꯏꯅ ꯂꯥꯛꯑꯦꯗꯅ ꯑꯗꯨꯀꯥꯟꯗ ꯏꯟꯖꯥꯟ ꯄꯨꯔꯛꯑꯣ ꯍꯥꯏꯌꯣ ꯃꯥꯗꯤ ꯇꯣꯏꯅ ꯂꯥꯛꯑꯦꯗꯅ ꯎꯝ
ꯄꯨꯔꯛꯄ ꯃꯥꯅ ꯎꯁꯣꯏꯗꯣ ꯁꯞꯄ꯭ꯂꯥꯏ ꯇꯧꯔꯕꯅꯦ ꯍꯟꯗꯛꯁꯦ ꯑꯗꯨꯒꯤ ꯑꯩꯈꯣꯏꯁꯨ ꯑꯗꯨꯝ ꯄꯨꯟꯅ ꯆꯥꯈ꯭ꯔꯕꯅꯦ ꯅꯍꯥꯟꯗꯣ ꯑꯥ ꯆꯤꯡꯗ ꯂꯧꯕ ꯆꯠꯁꯤ ꯍꯥꯏꯂꯒ ꯑꯅꯤ ꯈꯛꯇ ꯐꯪꯕ
ꯑꯁ ꯀꯥꯏꯗ ꯆꯤꯡꯗ
ꯑꯁ ꯎꯝ ꯆꯤꯡꯗ ꯁꯤꯗ ꯍꯥꯏꯕ ꯌꯥꯗꯦ ꯑꯗꯨꯒꯤ ꯂꯩꯐꯝꯗꯤ ꯂꯩꯌꯦ
ꯆꯠꯅꯤꯡꯉꯦ ꯑꯩꯁꯨ
ꯂꯥꯛꯑꯣ ꯑꯃ ꯅꯣꯡꯃ ꯂꯥꯛꯑꯣ ꯎꯁꯣꯏꯒ ꯀꯔꯤꯔꯥ ꯑꯣꯛꯁꯥ ꯐꯖꯅ ꯊꯣꯡꯉꯒ ꯆꯥꯁꯦ ꯁꯤꯔꯥꯔꯛ
ꯑꯁ ꯎꯝ ꯆꯥ ꯅꯨꯡꯉꯥꯏꯅꯤ
ꯅꯪꯒꯤ ꯅꯅꯥꯎꯗꯨꯁꯨ ꯄꯣꯊꯣꯛ ꯄꯨꯔꯛꯑꯣ
ꯃꯥꯗꯤ ꯏꯀꯥꯏꯅꯤ ꯅꯣꯏ ꯂꯩꯔꯗꯤ
ꯑꯁ ꯀꯔꯤ ꯏꯀꯥꯏꯕ꯭ꯔꯥ ꯃꯆꯦꯈꯣꯏꯅꯦ ꯍꯥꯏꯌꯣ
ꯏꯀꯥꯏꯕ ꯌꯥꯝ ꯀꯟꯕꯅꯦ ꯃꯣꯏ ꯃꯅꯥ ꯃꯅꯥ ꯁꯦꯝꯃ ꯅꯨꯄꯤꯒ ꯄꯦꯅꯣ ꯄꯥꯏꯕ ꯅꯨꯄꯤꯗꯣ ꯈꯪꯒꯅꯤ ꯃꯣꯏ ꯑꯅꯤ ꯌꯥꯝ ꯏꯀꯥꯏꯕ ꯌꯥꯝ ꯀꯥꯟꯕꯅꯦ ꯃꯥꯗꯤ ꯑꯁꯨꯃꯥꯏ ꯇꯧꯋꯤ ꯃꯥꯒꯤ ꯑꯃꯅ ꯑ ꯃꯃꯥꯟꯅ
ꯀ꯭ꯔꯤꯅꫭ ꯃꯃꯥꯟꯅꯕ ꯑꯁꯤ ꯃꯊꯥꯛꯇ ꯁꯝ ꯁꯥꯡꯕꯤꯒꯦ ꯂꯥꯏꯅ ꯃꯕꯥꯅꯤ ꯄꯨꯟꯕ ꯅꯠꯇ꯭ꯔꯣ
ꯑ ꯃꯣꯏꯁꯨ ꯈꯪꯅꯩꯌꯦ ꯑꯗꯨꯒ
ꯑꯗꯣ ꯅꯣꯡꯃꯗꯤ ꯑꯗꯨꯝ ꯏꯆꯦꯈꯣꯏꯗ ꯆꯠꯁꯦ ꯍꯥꯏꯅ ꯀꯧꯔ ꯂꯥꯛꯑꯣ ꯅ ꯑꯩꯈꯣꯏꯁꯨ ꯍꯟꯗꯛ ꯈꯔ ꯇꯣꯂꯣꯞ ꯆꯥꯕꯗ ꯆꯥꯁꯦ ꯇꯧꯕꯅꯤꯅ ꯅꯦꯛꯁ ꯃꯟ ꯑꫭꯏꯔꯦ ꯅꯦꯛꯁ ꯃꯟ ꯑꯣꯏꯔꯗꯤ ꯑꯩꯈꯣꯏꯒꯤ ꯀꯔꯤꯅꯣꯗꯣ ꯌꯥꯝ ꯗ꯭ꯔꯥꯏ ꯑꯣꯏꯈ꯭ꯔꯅꯤ ꯑꯃꯗꫭ
ꯑꯦ ꯑꯃꯨꯛ ꯗ꯭ꯔꯥꯏ ꯑꯣꯏꯔꯅꯤꯍꯦ
ꯑꯗꯨꯒꯤꯅꯦ
ꯑꯗꯨꯗꯤ ꯑꯣꯏꯂꯤ ꯑꯣꯏꯂꯤ ꯇꯥꯕ ꯃꯇꯝꯗ ꯂꯥꯛꯑꯣ